ꯍꯜꯣ
ꯑꯥ
ꯍꯥꯎ
ꯀꯥꯏ
ꯑꯦ ꯅꯪ ꯐꯖꯅ ꯇꯥꯗꯕ ꯑꯣꯏꯔꯕꯝꯅꯤꯌꯦ ꯋꯥꯔꯜ ꯀꯞ ꯌꯦꯡꯗ꯭ꯔꯣ
ꯌꯦꯗꯦꯗ
ꯎꯝ ꯎꯝ
ꯑꯩꯅ ꯈꯪꯕꯗꯤ ꯕꯣꯜ ꯃꯇ ꯇꯥꯏ ꯈꯛꯇꯅꯦꯅ ꯇꯧꯔꯦ
ꯅꯪ ꯅꯪ ꯐꯨꯠꯕꯣꯂꯔ ꯑꯐꯥꯎ ꯃꯤ ꯀꯌꯥ ꯃꯁꯤꯡ ꯀꯌꯥ ꯐꯪ
ꯔꯣꯅꯥꯜꯗꯣ ꯃꯦꯁꯤ ꯅꯦꯃꯔ
ꯎꯝ ꯂꯔꯦ ꯑꯗꯨꯗ
ꯅꯇ ꯍꯥꯏ ꯀ ꯍꯥꯏ ꯄꯔꯣꯅꯣ ꯁꯤꯤ ꯃ ꯀꯦꯚꯥꯏ ꯑꯦꯟꯅꯦꯛ ꯒ꯭ꯔꯣ ꯍꯥꯏꯕꯔꯣ ꯑꯗꯨ ꯀꯔꯤ ꯍꯥꯏꯗꯣ ꯌꯥꯝ ꯕꯥꯞꯄꯦ ꯑꯃ ꯀꯩ ꯍꯥꯏꯕꯅꯣ ꯑꯦꯟ ꯍꯥꯏꯔꯛꯑꯣꯅꯦ
ꯀꯩꯅꯣ
ꯅꯦꯒ꯭ꯔꯣ ꯍꯥꯏꯕ꯭ꯔꯥ ꯃꯤ ꯃꯨꯁꯨꯛ ꯑꯃꯨꯕ ꯈꯔ ꯄꯤꯛꯄ ꯃꯤꯅ ꯌꯥꯝ ꯅꯨꯡꯁꯤꯕ ꯑꯃ ꯂꯩꯔ
ꯁꯤ ꯏ ꯍꯒ ꯍꯒ ꯌꯦꯡ ꯀꯥꯟ ꯇꯩ ꯌꯥꯕ ꯌꯦꯣ ꯍ
ꯐꯔꯅꯥꯗꯦ
ꯐ ꯑ
ꯑꯣꯏꯔ ꯀꯅ
ꯑꯗꯨ ꯅꯪ ꯍꯧꯖꯤꯛ ꯍꯥꯏꯔꯤꯕ ꯃꯤꯁꯤꯡꯗꯨ ꯂꯝ ꯃꯁꯥꯒꯤ ꯀꯟꯇ꯭ꯔꯤ ꯂꯝ ꯂꯝꯗꯨꯒ ꯍꯥꯏꯔꯛꯅꯦ ꯀꯌꯥꯝ ꯈꯔ ꯐꯨꯠꯕꯣꯜ ꯅꯣꯂꯦꯖ ꯀꯌꯥꯝ ꯂꯩꯔ ꯌꯦꯡꯒꯦ ꯍꯥꯏꯔꯣꯑꯣ
ꯂꯝꯪ
ꯑꯥ
ꯔꯅꯥꯜꯗꯣꯅ ꯑꯦꯗ ꯆꯔꯦꯅ
ꯑꯩ ꯑ
ꯃꯣꯏ ꯃꯣꯏ ꯁꯥꯟꯅꯕꯗꯣ ꯍꯥꯏꯔꯣ ꯍꯥꯏꯔꯣ ꯃꯦꯁꯤꯅ ꯑꯔꯖꯦꯟꯇꯤꯅꯥ ꯅꯃꯅ ꯭ꯔꯥꯜ ꯖ ꯑꯃꯗꯨꯅ ꯑꯃꯗꯣ ꯑꯩ ꯀꯩꯗꯩꯅꯣ ꯈꯪꯉ ꯑꯦꯒ꯭ꯂꯣ ꯀꯥꯟꯇꯦ
ꯑꯗꯨ ꯀꯩꯅꯣ ꯀꯩꯩꯅꯣꯗꯣꯏꯅꯣ ꯈꯪꯗ꯭ꯔꯦ
ꯑꯗꯨ ꯑꯗꯨꯝ ꯁꯥꯎꯠ ꯑꯐ꯭ꯔꯤꯀꯥ
ꯁꯤ ꯅꯠꯇꯦ ꯅꯠꯇ ꯌꯥꯔꯦ ꯑꯗꯨꯕꯨ ꯍꯥꯏꯔꯛꯑꯣ
ꯍꯦ ꯏꯕꯥꯄꯤ
ꯑꯗꯨ ꯀꯔꯤ ꯂꯝꯅꯣꯕ
ꯃꯥꯦ ꯌꯥꯝ ꯊꯥꯖꯦꯗꯕꯕꯥ ꯁꯥꯟꯅꯦ
ꯁꯤꯌꯥꯥꯟ ꯊꯆꯗꯕ ꯍ
ꯑꯥꯐ꯭ꯔꯤꯀꯥ ꯑꯦ꯭ꯔꯣ
ꯕꯨꯣꯏ ꯁ ꯄꯤꯥ ꯍꯥꯏꯗꯔ
ꯅꯦꯒꯣꯒ ꯌꯥ ꯐ ꯀ
ꯎꯝꯕꯨꯈꯣꯏ ꯂꯣꯏ ꯑꯐ꯭ꯔꯤꯀꯥ ꯑꯣꯏꯗꯤ ꯍꯥꯟꯅ ꯐꯥꯎꯋꯦ ꯁꯥꯎꯠ ꯑꯐ꯭ꯔꯤꯀꯥ ꯑꯃ ꯂꯧꯋꯦ ꯎꯝ ꯁꯝ ꯀꯌꯥ ꯍꯥꯏꯕ ꯀꯟꯇꯤ ꯂꯩꯕ ꯇꯣꯉꯥꯟꯅ
ꯎꯝ
ꯐꯔꯅꯥꯟꯗꯦꯁ ꯗꯦ
ꯈ ꯄꯗꯥꯟꯁꯤ
ꯕ꯭ꯔꯨꯅꯣ ꯐꯔꯅꯥꯟꯗꯤꯁ ꯑꯕꯥ ꯄꯦꯒ ꯀꯥꯟꯇꯤꯗꯣ ꯐ꯭ꯔꯥꯟꯁꯇꯅꯦ
ꯍꯣꯏ ꯍꯣꯏ ꯍꯣꯏ
ꯎꯝ
ꯑꯣ ꯏꯝꯕꯥꯦ ꯐ꯭ꯔꯥꯟꯁꯅꯦ ꯈꯪꯉꯦ ꯎꯗꯕꯨ ꯈꯪꯗ ꯃꯗꯣ ꯃꯣꯏ ꯀꯩꯅꯣꯝ ꯁꯥꯟꯅꯕꯗꯣ ꯄꯨꯟꯗꯥꯏꯅꯦ
ꯀ ꯀꯥꯟꯇꯒ
ꯑ ꯄꯦꯒ ꯄꯨꯜꯂꯝꯕꯗꯩ ꯄꯨꯟꯈꯤꯗ꯭ꯔꯦꯗꯅ ꯑꯦꯝ ꯄꯦ ꯀꯥꯏꯗꯅꯣꯝ ꯆꯠꯈ꯭ꯔꯦꯗꯅ
ꯎ ꯑꯦꯝ ꯄꯤꯒ ꯃꯦꯁꯤꯒ ꯄꯨꯜꯂꯝꯕ ꯑꯦꯝ ꯄꯤꯒ ꯍꯧꯖꯤꯛ ꯔꯦꯜꯃꯤꯗꯤ ꯇꯌꯥ
ꯎꯝ
ꯎꯝ
ꯍꯩꯅ ꯈꯪ ꯃꯔꯤꯕꯣ ꯑꯗꯨꯝ ꯇꯥꯏꯗꯅꯤꯅꯦ
ꯎꯝ ꯅꯣꯏ ꯑꯉꯥꯡꯖ ꯃꯔ ꯂꯣꯟ ꯊꯣꯛꯇ꯭ꯔꯦ ꯍꯥꯏꯕ꯭ꯔꯣ
ꯊꯣꯛꯣꯛꯇꯔ ꯁꯗꯥ ꯀꯣ ꯆ ꯆꯦꯟꯗꯧꯔꯦ ꯅꯣꯛꯃꯤꯅꯁ ꯉꯔꯥꯡꯁꯦ ꯁꯟ ꯁꯥꯕ ꯈꯔ ꯍꯩꯔꯦꯕ ꯑꯍꯨꯝ ꯃꯔꯤꯔꯛ ꯊꯥꯡꯕ ꯉꯝꯃꯦ ꯑꯗꯨꯒ ꯄꯥꯄ ꯃꯥ ꯀꯣꯛꯄꯤꯒꯦꯁꯂ ꯇꯨꯑꯦ ꯃꯊꯟ ꯃꯈꯨꯠꯅ ꯖꯠ ꯕꯨꯛꯞꯄꯦꯠ ꯀꯇꯅ ꯗꯞ ꯇꯧꯔꯤꯕ ꯑꯦ ꯀꯗꯔ ꯈꯨꯀꯨꯡ ꯑꯝꯅꯦ ꯀꯩꯅꯣꯅꯁꯨ ꯀꯨꯊꯤ ꯏꯕꯗꯁꯨ ꯑꯁ ꯁꯤꯌꯥꯗꯤ ꯃꯉꯥꯎ ꯊꯤꯍꯦ ꯁꯦꯟꯅꯕ ꯋꯥꯅꯤ ꯍꯥꯏꯔꯛ ꯑꯦ ꯍꯥꯏ
ꯑꯣ
ꯂꯥꯛꯅꯕ ꯌꯥꯝ ꯋꯥꯒꯗꯕ ꯉꯥꯡꯅꯤ
ꯎꯝ
ꯃꯉꯣꯟ ꯊꯥꯗꯩ ꯄꯩꯁꯥ ꯃꯌꯥꯝꯁꯦ
ꯂꯨꯅꯒ ꯇꯧꯔꯦ ꯀꯌꯥꯝ ꯄꯩꯁꯥ ꯀꯌꯥꯝ ꯊꯥꯗꯩꯅꯣ
ꯈꯪꯗꯦ ꯁꯥꯟꯅꯄꯣ ꯄꯤꯛ ꯊꯜꯂꯦ ꯄꯩꯁꯥ ꯊꯥꯗꯩꯑꯦ ꯑꯗꯩꯗꯤ ꯑꯇꯥꯡ ꯑꯇꯥꯡꯕ ꯉꯥꯛꯇꯅ ꯆꯥꯏꯔꯤꯁꯤ ꯐꯣꯔꯃꯨꯂꯥꯒꯗꯣ ꯕꯣꯛꯁꯇ ꯅꯥꯏꯟ ꯍꯟꯗ꯭ꯔꯦꯗ ꯅꯥꯏꯟ ꯍꯟꯗ꯭ꯔꯦꯗ ꯄꯤꯕꯅꯦꯕ
ꯎꯝ
ꯑꯣ ꯁꯥꯏꯗ ꯊꯥꯡ ꯑꯝ ꯐꯥꯅ ꯆꯠ ꯇꯝꯅꯦ ꯑꯩꯈꯣꯏ ꯁ꯭ꯋꯥꯏꯠ ꯆꯠꯅꯩꯁꯦ ꯑꯩꯈꯣꯏ ꯁ꯭ꯋꯥꯏꯠ ꯆꯥꯅꯩꯁꯦ ꯀꯌꯥꯅꯣꯃꯣ ꯄꯤꯕꯗꯨꯐꯥꯎ ꯊ꯭ꯔꯤ ꯐꯤꯐꯇꯤ ꯄꯤꯕꯗꯣ ꯇꯥꯡꯉꯤꯅꯦꯕ ꯊ꯭ꯔꯤ ꯍꯟꯗ꯭ꯔꯦꯗ ꯌꯧꯗꯕ ꯇꯨ ꯑꯩꯠꯇꯤꯔ ꯀꯩꯅꯣ ꯐ ꯅꯤꯕ
ꯎꯝ
ꯕꯣꯛꯁ ꯅꯥꯏꯟ ꯍꯟꯗ꯭ꯔꯦꯠ ꯅꯥꯏꯟ ꯍꯟꯗ꯭ꯔꯦꯠ ꯄꯤꯕꯅꯤ ꯆꯥꯏꯁꯦ ꯑꯗꯨꯗꯩꯗꯤ ꯃꯃꯥꯒꯁꯦ ꯊꯛꯏꯕꯅꯤ ꯅꯥꯏꯟ ꯍꯟꯗ꯭ꯔꯦꯠ ꯐꯤꯐꯇꯤ ꯄꯤꯕꯁꯦ
ꯎꯝ ꯑꯗꯨꯅꯤꯅꯦ ꯄꯩꯁꯥ ꯂꯩꯕꯒ ꯂꯩꯇꯕ ꯈꯦꯠꯅꯔꯛꯏꯁꯦ ꯊꯕꯛ ꯑꯃ ꯇꯧꯕꯗ ꯑꯃꯝ ꯑꯇꯣꯞꯗ ꯕꯦꯁꯤꯛ ꯑ ꯐꯨꯜꯐꯤꯜ ꯇꯧꯔꯗꯤ ꯌꯥꯔꯦ ꯇꯧꯔꯛꯄꯗꯣ ꯎꯝ
ꯌꯦꯔꯨꯝ ꯄꯤꯖꯗꯅ ꯂꯐꯣꯏ ꯄꯤꯖꯗꯅ ꯀꯩꯀꯩ ꯅꯉꯥꯟ ꯌꯥꯝ ꯍꯥꯏꯔꯛꯄꯅꯤꯅꯦ
ꯐꯩ ꯍꯥꯏꯔꯤꯉꯩꯗꯨ ꯄꯤꯖꯔꯦ
ꯎꯝ
ꯑꯦ ꯄꯣꯁꯥꯗꯨꯨ
ꯎꯝ
ꯍꯣꯏꯗ ꯂꯩ ꯌꯥꯥꯡ ꯗꯩ ꯃꯣꯏꯗꯤꯅꯦ
ꯎꯝ
ꯐ꯭ꯔꯥꯏꯗꯦꯒ ꯋꯦꯅꯁꯗꯦꯒ ꯌꯦꯡ ꯃꯄꯨꯝ ꯑꯃꯃꯝ ꯄꯤꯗꯣꯏꯅꯤ
ꯍꯥꯃꯤ ꯄꯕꯖꯥ ꯍꯧꯒꯤ
ꯃꯣꯏꯒꯤ ꯑꯣꯏꯅ ꯏꯁꯨ ꯇꯧꯋꯤꯔ ꯍꯥꯏꯖꯦ
ꯍꯣꯏ
ꯑꯠꯆꯥ ꯑꯆꯥ ꯎꯝ ꯌꯦꯟ ꯃꯐꯝ ꯍꯥꯏꯁꯦ ꯀꯩꯅꯣꯗꯔ
ꯁꯦꯝꯇꯣꯛꯑꯒ ꯌꯦꯟ ꯃꯄꯨꯝꯗꯣ ꯄꯤꯔꯛ ꯇꯨꯏꯕ
ꯑ ꯑꯠꯆꯥ ꯑ ꯃꯣꯏꯅ ꯊꯣꯡꯖꯕ ꯃꯣꯏꯒꯤ ꯀꯩꯅꯣꯗ ꯃꯣꯏꯅ ꯊꯣꯡꯖꯕ ꯆꯥꯕ꯭ꯔꯥ ꯅꯠꯇ꯭ꯔꯒꯅ ꯃꯣꯏꯒꯤ ꯀꯩꯅꯣꯗ ꯆꯥꯕ꯭ꯔꯥ ꯗꯥꯏꯅꯤꯡ ꯃꯣꯏ ꯀꯩ ꯍꯥꯏꯅꯤ
ꯀꯤꯠꯆꯟ ꯂꯩꯕ ꯂꯧꯋꯦ ꯑꯗꯨ ꯃꯦꯁꯇꯒꯤ ꯑꯗꯨꯝ ꯊꯤꯜꯂꯛꯄꯅꯦ
ꯎꯝ ꯆꯥꯎ ꯍꯣꯏꯗꯤ ꯅꯨꯡꯉꯥꯏꯕꯖꯥꯠꯅꯤꯅꯦ
ꯍꯣꯏ ꯕ꯭ꯔꯦꯛꯐꯥꯁ ꯀꯩꯀꯥ ꯑꯗꯨꯝ ꯊꯤꯜꯂꯛꯑꯦꯕ
ꯎꯝ
ꯠꯇꯔ ꯀꯔꯤ ꯀꯔꯥꯗꯦ ꯑꯦꯝ ꯄꯤꯌꯦ ꯊꯥꯖꯅꯤꯡꯒꯦ
ꯎꯝ
ꯀꯁꯠꯀꯍꯖꯤꯅ ꯂꯩ
ꯎꯝ ꯃꯥꯗꯣ ꯀꯩ ꯀꯩ ꯔꯦꯡꯛ ꯑꯣꯏꯗꯣꯏꯅꯣ
ꯑꯦꯁꯤꯁꯇꯦꯟ ꯀꯃꯥꯟꯗꯔ ꯍꯥꯏꯕ꯭ꯔꯥ ꯑꯦꯁꯤꯁꯇꯦꯟ ꯀꯃꯥꯟꯗꯦꯟ ꯍꯥꯏꯕ꯭ꯔꯥ ꯑꯦꯁꯤꯁꯇꯦꯟ ꯀꯃꯥꯟꯗꯔ ꯍꯥꯏꯅꯕꯅꯦ
ꯑꯣ ꯑꯦꯁꯤꯁꯇꯦꯟ ꯀꯃꯥꯟꯗꯦꯟꯗꯤ ꯆꯥꯎꯋꯦ ꯑꯗꯨꯅꯅꯤ ꯁꯤ ꯑꯦ ꯄꯤ ꯑꯦꯐ ꯀꯩꯅꯣ ꯇꯧꯗꯣ ꯑꯗꯨꯗꯩ ꯆꯪꯒꯗꯕ ꯑꯗꯣ ꯔꯦꯡꯛꯇꯣ ꯑꯗꯣ ꯃꯣꯏꯗꯤ ꯑꯗꯨ ꯑꯦꯛꯖꯥꯝꯗꯣ ꯊꯥꯔꯝꯃꯣꯏꯅꯦ ꯇꯦꯛꯅꯤꯀꯦꯜꯒꯤꯁꯤꯗ
ꯀ
ꯊꯥꯖꯂꯣꯑꯣ ꯍꯥꯏꯗꯤ ꯀꯩꯅꯣꯅꯤꯗꯅ ꯀꯩꯕ ꯑ ꯑ ꯀꯥꯎꯔꯦꯅꯦ ꯍꯥꯏꯔꯦ ꯃꯣꯏꯁ ꯗꯣꯛꯇꯔꯒꯤꯗꯨꯗꯤ ꯑꯦꯁꯤꯁꯇꯦꯟ ꯀꯃꯥꯟꯦꯗ ꯁꯤ ꯑꯦ ꯄꯤ ꯑꯦꯐ ꯀꯤꯗꯨ ꯊꯥꯖꯥꯜꯂꯕ ꯈꯪꯉꯝꯃꯔꯣꯏꯅꯦ ꯅꯪꯗꯤ
ꯎꯝ ꯅꯠꯇꯦ ꯑꯗꯨꯝ ꯃꯁꯥꯅ ꯑꯗꯨꯝ ꯀꯥꯖꯕ ꯃꯥꯜꯂꯦ ꯃꯣꯏ
ꯑꯣ ꯑꯆꯥ
ꯑꯗꯨꯃꯥꯏꯅ ꯑꯥꯔꯃꯤ ꯗꯣꯛꯇꯔ ꯑꯣꯏꯅ ꯆꯠꯂꯗꯤ ꯑꯗꯨ ꯔꯦꯡꯛꯇꯨꯗ ꯑꯗꯨꯝ ꯂꯩꯕ ꯃꯥꯜꯂꯦꯕ ꯔꯦꯡꯛꯇꯣ ꯑꯗꯨꯗꯩ ꯍꯧꯕ
ꯐꯩꯅꯦ
ꯆꯍꯤ ꯃꯉꯥꯔ ꯇꯔꯨꯛꯂ ꯃꯥꯒꯤ ꯀꯣꯟꯇ꯭ꯔꯦꯛꯅꯤꯅ ꯂꯩꯗꯣꯏꯖꯦ ꯑꯗꯨꯗꯒ ꯄ꯭ꯔꯣꯃꯣꯁꯟ ꯀꯥꯕ ꯑꯗꯨꯃꯥꯏꯅ ꯇꯧꯗꯨꯏꯕ
ꯎꯝ ꯃꯣꯏꯒꯤꯗꯤ ꯑꯗꯨꯝ ꯂꯣꯏ ꯀꯩꯅꯣ ꯉꯥꯛꯇ ꯅꯠꯇ꯭ꯔꯥ ꯀꯔꯤꯕ ꯎꯝ ꯔꯤꯒꯨꯂꯔ ꯉꯥꯛꯇ ꯅꯠꯇ꯭ꯔꯥ ꯃꯣꯏ ꯂꯣꯏꯁꯦ
ꯔꯤꯒꯨꯂꯔꯅꯤ
ꯎꯝ
ꯑꯣ ꯑꯗꯨꯃꯥꯏꯅ ꯑꯗꯨꯃꯥꯏꯅ ꯐꯨꯜ ꯑꯃ ꯀꯩꯅꯣꯗꯨꯃ ꯆꯍꯤ ꯐꯨꯜꯗꯨꯃꯗꯤ ꯄꯨꯊꯣꯛꯇꯕ ꯄꯨꯗꯕ ꯌꯥꯗꯦ
ꯄꯨꯗꯕ ꯌꯥꯗꯦ ꯃꯤꯟꯁ
ꯃꯣꯏ ꯆꯍꯤ ꯃꯉꯥꯒꯤ ꯍꯥꯏꯗꯣꯏꯔꯥ ꯑꯗꯨ ꯃꯉꯥꯗꯨ ꯄꯨꯔꯀꯥꯟꯗ ꯑꯃꯨꯛ ꯄ꯭ꯔꯣꯃꯣꯁꯟ ꯀꯥꯅꯕ ꯅꯠꯇ꯭ꯔꯒ ꯑꯃꯨꯛ ꯀꯣꯟꯇ꯭ꯔꯦꯛ ꯏꯟꯅꯕꯩ ꯇꯥꯏꯞꯇ ꯑꯗꯨꯃꯥꯏꯅ ꯂꯩꯗꯕ ꯑꯦꯛꯁꯄꯌꯔ ꯑꯣꯏꯕꯒꯗ꯭ꯔꯥ
ꯑꯐꯗꯦꯠ ꯇꯧ ꯍꯥꯏꯗꯣꯏꯔꯥ
ꯎꯝ ꯃꯣꯏ ꯄꯣꯁꯇꯤꯡꯗꯤ ꯍꯥꯟꯅꯗꯩ ꯍꯥꯟꯅ ꯂꯩꯕ ꯃꯐꯝꯗꯨ ꯑꯗꯨꯝ ꯂꯩꯔꯤꯕ
ꯂꯩꯔꯣꯏ ꯍꯣꯡꯗꯣꯏꯅꯦ ꯆꯍꯤ ꯑꯃ ꯃꯈꯥꯏ ꯑꯃ ꯃꯈꯥꯏ ꯍꯥꯏꯕꯔ ꯀꯩꯅꯣꯝ ꯍꯥꯏꯕꯅꯦ
ꯑꯁ ꯑꯗꯨꯗꯗꯤꯅꯦ ꯃꯣꯏ ꯑꯉꯥꯡꯁꯤ ꯍꯦꯛꯇ ꯁꯣꯏꯗꯣꯏ
ꯍꯣꯏ ꯑꯗꯨꯗ ꯃꯥꯅ ꯂꯩꯅꯤꯡꯉꯤꯕ ꯅꯨꯡꯉꯥꯏ ꯍꯥꯏꯌꯦꯕ ꯏꯔꯥꯡꯖꯨ ꯀꯔꯤꯝ ꯂꯩꯇꯕ ꯑꯗꯨꯒ ꯎꯝ ꯎ ꯋꯥꯒ ꯌꯥꯝ ꯍꯧꯔꯒ ꯂꯝꯒꯗꯣ ꯌꯥꯝ ꯆꯥꯎ ꯆꯥꯎ ꯂꯩꯔꯒ ꯍꯣꯏ ꯍꯤꯡꯒꯣꯜꯒ ꯀꯣꯏꯌꯦ ꯌꯦꯟꯒ ꯂꯣꯏꯔꯤꯌꯦ
ꯑꯣ ꯌꯥꯝ ꯐꯩꯌꯦ
ꯍꯣꯏ ꯂꯝ ꯌꯥꯝ ꯆꯥꯎꯋꯤ
ꯎꯝ
ꯑꯗꯩ ꯑꯗꯨꯗ ꯈꯔ ꯁꯥꯡꯅ ꯂꯩꯊꯕꯒꯤ ꯀꯥꯏꯅ ꯈꯟꯅꯔꯤꯕꯅꯤ
ꯑꯣ
ꯃꯣꯏꯁꯦ ꯃꯐꯝ ꯃꯐꯝ ꯂꯩꯕ ꯅꯨꯄꯤ ꯒꯤ ꯀꯨ꯭ꯋꯥꯇꯔ ꯄꯤꯗꯕꯖꯨ ꯂꯩꯌꯦꯕ ꯑꯗꯨꯝꯕꯗ ꯇꯥꯕꯖꯨ ꯌꯥꯎꯗꯣꯏꯅꯦꯕ ꯈꯔ ꯕꯣꯔꯗꯔꯒ ꯇꯥꯁꯟꯒ꯭ꯔꯗꯤ
ꯑꯥ ꯑꯁ ꯑꯗꯨꯏ ꯑꯗꯨꯃꯥꯏꯅ ꯇꯧꯔꯗꯤ ꯅꯨꯡꯉꯥꯏꯔꯣꯏꯅꯦ
ꯑꯗꯨꯅꯦ ꯎꯝ ꯐꯦꯁꯤꯂꯤꯇꯤꯗꯤ ꯌꯥꯝ ꯄꯤꯕ ꯑꯗꯨꯅꯦ ꯑꯗꯨꯃꯥꯏꯅ ꯇꯧ ꯌꯥꯔꯕꯅꯤ ꯄꯩꯁꯥ ꯆꯥꯎꯔꯤ
ꯎꯝ ꯑꯗꯨꯅꯤꯅꯦ
ꯑꯗꯨ ꯃꯣꯏ ꯑꯗꯨꯝ ꯍꯞꯇꯥ ꯈꯨꯗꯤꯡꯒꯤ ꯅꯣꯡꯃ ꯅꯣꯡꯃꯗꯤ ꯃꯣꯏꯁꯦ ꯑꯥ ꯂꯝ ꯂꯥꯞ ꯂꯥꯞꯅ ꯑꯗꯨꯝ ꯆꯠꯂꯦ ꯀꯦꯝ ꯀꯦꯝ ꯀꯦꯝ ꯃꯌꯥꯝ ꯂꯩꯅꯤꯅ ꯀꯝ ꯀꯝ ꯇꯔꯝ ꯇ
ꯎꯝ ꯍꯥꯏꯗꯤ ꯄꯩꯁꯁꯨ ꯄꯩꯁꯥꯁꯨ ꯐ꯭ꯔꯤ ꯄꯤꯊꯣꯛ ꯌꯥꯗꯕꯅꯤꯅ
ꯍꯣꯏ
ꯎꯝ
ꯔꯤꯏꯝꯕ꯭ꯔꯁ ꯑꯗꯨꯝ ꯇꯧꯔꯛꯏ ꯄꯩꯁꯥ ꯑꯗꯨ ꯃꯣꯏ ꯑꯗꯨꯅꯅꯦꯅꯦ ꯀꯩꯅꯣꯝꯇ ꯃꯥꯡꯍꯟꯗꯕꯤꯅꯦꯁꯨ
ꯎꯝ
ꯅꯨꯡꯉꯥꯏꯕꯩꯗꯤ ꯊꯥꯔꯇꯤ ꯄꯥꯔꯁꯦꯟꯃꯨꯛꯇꯤ ꯇꯧꯔꯛꯄ ꯃꯥꯜꯂꯦ
ꯎꯝ ꯊꯥꯔꯇꯤ ꯄꯥꯔꯁꯦꯟꯗꯤ ꯀꯩꯗꯅꯣ ꯍꯥꯏꯁꯦ
ꯑꯗꯨꯝ ꯃꯥꯒꯤ ꯃꯦꯗꯤꯀꯦꯜꯒꯤ ꯑꯣꯏꯒꯦꯔꯥ ꯑꯉꯥꯡꯒꯤ
ꯑꯉꯥꯡꯒꯤ ꯂꯥꯏꯔꯤꯛ ꯇꯝꯕ ꯈꯣꯠꯄꯗꯤ ꯂꯣꯏꯅꯃꯛ ꯍꯟꯗ꯭ꯔꯦꯠ ꯄꯔꯁꯦꯟꯠ ꯑꯣꯏꯕꯅꯤ
ꯂꯥꯏꯔꯤꯛ ꯇꯝꯕ ꯅꯠꯇꯦ ꯃꯥꯒꯤ ꯄꯣꯛꯈꯤꯕꯒꯤ ꯍꯣꯁꯄꯤꯇꯥꯜ ꯆꯠꯈꯤꯕꯒꯤ꯫ ꯍꯤꯗꯥꯛ ꯂꯩꯈꯤꯕꯒꯤ꯫ ꯑꯗꯨꯗꯣ ꯂꯣꯏ ꯊꯥꯖꯜꯂꯀꯥꯟꯗ ꯑꯗꯨꯝ꯫
ꯎꯝ ꯎꯝ꯫
ꯂꯅꯨꯡꯉꯥꯏ ꯄꯅꯤꯃꯤꯌꯦ
ꯎꯝ꯫
ꯍꯌꯦꯡꯋꯥꯏ ꯃꯣꯏ ꯅꯍꯟꯊꯕ ꯇꯣꯛꯅꯤꯡꯉꯁꯦ ꯑꯦꯛꯁ ꯑꯦꯛꯁ ꯁꯔꯚꯤꯁꯃꯦꯟꯒꯤ ꯑꯉꯥꯡꯅꯦ ꯑꯉꯥꯡ꯫ ꯇꯥꯟꯅꯍꯧꯕ꯫
ꯎꯝ꯫ ꯑꯩꯅ ꯊꯣꯡꯉꯝꯕꯗꯣ ꯃꯁꯥ ꯌꯥꯝ ꯐꯔꯦꯅꯦ꯫
ꯐꯔꯦ ꯁꯃꯨꯥ ꯃꯥꯜꯂꯦ ꯆꯥꯎ
ꯑꯩꯈꯣꯏ ꯆꯦꯒ ꯑꯩꯈꯣꯏ ꯆꯦꯗꯩꯩ ꯍꯦꯟꯅ ꯆꯥꯎꯔꯦ ꯃꯥꯅ꯫ ꯁꯤꯖꯤꯁꯨ ꯁꯅꯥ ꯀꯥꯡꯒꯝꯖꯅ
ꯑꯦ ꯍꯌꯦꯡꯈꯦ ꯊꯥ ꯊꯥꯠ ꯊꯥ ꯀꯦꯃ ꯊ ꯇꯅꯤ ꯁꯨꯔꯕꯣ ꯃꯥꯁꯦ ꯑꯣ ꯑꯁ ꯀꯨꯏꯗ꯭ꯔꯦꯅꯦ ꯑꯗꯨꯗꯤ ꯆꯠ
ꯊꯥ ꯇꯔꯨꯛ ꯁꯨꯕ ꯑꯉꯥꯡ ꯑꯃ ꯂꯩꯌꯦ ꯃꯣꯏꯒꯤ ꯍꯦꯠꯀꯤ ꯃꯆꯥ ꯌꯥꯝ ꯇꯨꯃꯤꯟꯅ ꯂꯩ ꯆꯣ ꯆꯣꯡꯁꯨ ꯆꯣꯡꯗꯦ ꯑꯗꯨꯒꯤ꯫ ꯃꯥꯏ ꯃꯆꯥꯗꯣ ꯊꯥꯗꯣꯛꯑꯒ꯫ ꯑꯩꯈꯣꯏ ꯆꯦ ꯃꯆꯥ ꯄꯝ ꯂꯥꯛꯑꯦꯌꯦ꯫
ꯄꯥꯇꯤꯒꯦ ꯆꯠ ꯄꯖꯦ ꯊꯨꯀꯥ ꯀꯥꯄꯤ ꯗ ꯏꯃꯤ ꯄꯝꯒꯤꯗꯣꯏꯅꯦꯌꯦꯌꯥꯌꯥ꯫ ꯅꯨꯡꯁꯤꯌꯥ ꯐꯠꯇꯌꯥꯅꯅꯨꯡꯁꯤꯌꯥꯅꯅꯨꯡꯁꯤꯌꯥ ꯁꯀ ꯄꯤꯛꯖꯥꯗ ꯊꯤ
ꯎꯝ꯫
ꯃꯤꯅꯧꯗ ꯂ ꯌꯥꯅ ꯂ ꯁꯤ
ꯎꯝ꯫ ꯑꯥ꯫
ꯊꯝꯃꯒꯦ ꯑꯩ ꯇꯨꯝꯕ ꯃꯇꯝ ꯑꯝꯇ ꯅꯪꯗ꯭ꯔꯦ꯫ ꯆꯥꯛ ꯆꯥꯔꯁꯤ ꯌꯦꯡꯉꯣ ꯀꯧꯔꯛꯑꯅꯤ꯫
ꯍꯣꯏ ꯍꯣꯏ ꯎꯝ ꯎꯝ ꯊꯝꯃꯣ ꯊꯝ ꯎꯝ꯫